ꯍ ꯍꯜꯂꯣ ꯥꯏ
ꯀꯩꯗꯧꯔꯤꯅ
ꯐꯣꯟ ꯃꯦꯠꯂꯒ ꯂꯩꯌꯦ
ꯌꯥꯝ ꯅꯨꯡꯉꯥꯏꯀ
ꯎ ꯌꯨꯝꯁ ꯏꯪꯅ ꯆꯤꯡ ꯄꯥꯜ ꯂꯩꯦ
ꯏꯁꯖ ꯀꯌꯥ ꯁꯨꯨꯔꯦ
ꯏꯆꯥꯥꯛ ꯑꯩ ꯄꯣꯛꯔꯤ
ꯑꯣ ꯅꯨꯄꯤꯗꯤ ꯊꯤꯔꯕ ꯅꯠꯇ꯭ꯔꯣ
ꯀꯗꯕꯗ
ꯀꯅꯥ ꯉꯥꯏꯔꯤꯅꯣ ꯑꯗꯨꯗꯤ
ꯅꯉꯥꯏꯨ
ꯑ ꯑꯗꯨꯃꯥꯏꯅ ꯍꯥꯏꯒꯅꯤ ꯈꯪꯕꯒꯤꯅꯦ ꯑꯩꯁꯨ ꯑꯗꯨꯝ ꯍꯪꯕꯅꯤꯅ ꯈꯪꯅꯤꯡꯕꯒꯤ
ꯉꯔꯥꯡꯗꯤ ꯀꯩꯀꯩ ꯊꯕꯛ ꯁꯨꯒꯦꯗꯪ ꯀꯥꯏ ꯆꯠ ꯀꯩꯅꯔ ꯑꯥ
ꯔꯥꯡ ꯃꯔꯥꯡ ꯆꯠꯊꯣꯛꯇꯦ
ꯑꯣ ꯑꯗꯨꯝ ꯂꯩꯨꯕ꯭ꯔꯣ
ꯂꯩꯝ
ꯎꯝ
ꯑꯁ ꯃꯤꯔꯦꯝꯅꯦꯅ ꯀꯔꯤ ꯇꯧꯁꯤꯔꯅꯦ
ꯑꯩꯅ ꯉꯔꯥꯡ ꯀꯩꯅꯣ ꯅꯅꯥꯎꯅꯨꯄꯤꯗ ꯍꯪꯕꯗ ꯅꯪꯗꯣ ꯀꯩꯅꯣ ꯆꯠꯈꯤ ꯍꯥꯏꯕꯀꯣ
ꯎꯝ
ꯏꯁꯤꯡ ꯌꯦꯡꯕ ꯆꯠꯈꯤ ꯂꯧꯗ ꯏꯁꯤꯡ ꯊꯥꯖꯤꯟꯅꯤꯡꯉꯥꯏ ꯌꯦꯡꯕ ꯆꯠꯈꯤ ꯍꯥꯏꯕꯁꯨ
ꯎꯝ ꯎꯇꯣ
ꯑꯩ ꯉꯉꯥꯡꯔꯤꯉꯩꯗꯅꯦ ꯋꯥꯔꯤ ꯑꯃ ꯇꯧꯕꯤꯒꯦ
ꯍꯝ
ꯑꯉꯥꯡ ꯑꯣꯏꯔꯤꯉꯩꯗ ꯌꯥꯝ ꯑꯉꯥꯡꯅꯤꯗ ꯑꯗꯣ ꯒ꯭ꯌꯥꯟꯗꯤ ꯇꯥꯏ ꯍꯥꯏꯕꯗꯤ ꯇꯧꯈꯤꯕꯗꯨꯥꯎꯕ ꯀꯥꯎꯗꯕ ꯃꯇꯝꯗꯨ ꯑꯩ ꯑꯩꯈꯣꯏ ꯏꯄꯥꯅꯦ ꯏꯌꯥꯝꯕꯅꯦ ꯂꯧꯕꯨꯛꯇꯒꯤ ꯂꯥꯛꯄ ꯂꯒ ꯅꯪ ꯅꯍꯥꯟ ꯂꯥꯛꯑꯒ ꯂꯩꯕ ꯂꯩꯀꯥꯏꯗꯨꯣ
ꯑ
ꯑꯗꯨ ꯂꯩꯀꯥꯏꯗ ꯏꯅꯦ ꯑꯃ ꯂꯩꯗꯅ ꯑꯗꯨꯗ ꯀꯩꯅꯣ ꯇꯧꯕ ꯃꯣꯏꯗ ꯀꯠꯇꯤꯁꯦ ꯇꯥꯕ꯭ꯔꯣ ꯎꯝ ꯀꯔꯤ ꯃꯈꯥ ꯃꯄꯥꯟ ꯊꯣꯛꯄ꯭ꯔꯥ
ꯑꯣ ꯑꯩꯗꯣ ꯀꯩꯅꯣ ꯇꯧꯕꯀꯣ
ꯑꯁ ꯂꯣꯏꯔꯦ
ꯐ ꯃꯈꯣꯟ
ꯆꯥꯖꯇꯥ ꯍ
ꯑꯣꯏꯔꯁꯤꯅꯣ
ꯀꯩꯅꯣ ꯇꯧꯕ ꯑꯦꯒꯣꯗꯀꯣ ꯑꯦ ꯑꯌꯥꯝꯕ ꯀꯣꯏꯅ ꯅꯪ ꯏꯅꯦ ꯍꯣꯏꯗ ꯀꯥꯈꯠꯂꯒ ꯃꯣꯏ ꯅꯅꯤꯍꯣꯏꯗ ꯆꯠꯂꯣ ꯑꯗꯨꯒ ꯀꯇꯤ ꯁꯝꯀꯛꯅꯕꯅꯕꯗꯣ ꯑꯗꯣ ꯂꯧꯋꯣ ꯑꯩꯈꯣꯏ ꯁꯝ ꯀꯛꯁꯦꯅ ꯍꯥꯏꯕꯀꯣ ꯃꯣꯏꯗꯤ ꯑꯩꯈꯣꯏ ꯂꯧꯕꯨꯛꯇ ꯂꯥꯛꯑꯒ ꯂꯥꯛꯄꯅꯤꯅ ꯃꯗꯤ ꯑꯗꯨꯝ ꯊꯣꯛꯈ꯭ꯔꯦ ꯑꯩꯗꯣ ꯏꯊꯟꯇꯟ ꯍ ꯀꯈꯜꯦ ꯂꯧ ꯀꯇꯤ ꯍꯥꯡꯉꯒ ꯀꯨꯝꯃꯦ ꯂꯝꯕꯤꯗ ꯂꯝꯕꯤꯗ ꯏꯊꯟꯗꯀꯣ ꯀꯥꯇꯤꯗꯣ ꯁꯥꯟꯅꯔꯒ ꯑꯩ ꯏꯁꯝ ꯏꯊꯟꯇ ꯀꯛꯑꯒꯜ
ꯑꯧ ꯑꯥ ꯂꯝꯍꯦꯟꯕꯒꯤ ꯅꯪꯗꯣ
ꯂꯝꯕꯤꯗ ꯑꯗꯨꯝ ꯀꯛꯑꯁ ꯌꯨꯝ ꯌꯎꯧꯕ ꯀꯥꯟꯗꯗꯤ ꯑꯩꯗꯤ ꯈꯪꯗꯦꯕꯀꯣ ꯌꯥꯝ ꯊꯤꯒ ꯍꯥꯏꯕꯗꯣ ꯃꯣꯏ ꯔꯁ ꯏꯟꯅꯣ ꯃꯄꯗ
ꯅꯪꯁꯨ ꯑꯉꯥꯡ ꯑꯃ ꯌꯦꯟꯕꯀꯣ
ꯀꯅꯥꯅ ꯈ ꯃꯅꯤꯡ ꯂꯣꯝꯗ ꯀꯥꯒꯗꯤ ꯐ ꯑꯗꯨꯣ ꯃꯃꯅꯤ ꯑꯩꯅ ꯀꯥꯒꯁꯝꯒꯗ ꯂꯥꯛꯄ ꯑꯣ
ꯂꯝ ꯍꯦꯟꯕ ꯂꯝꯍꯦꯟꯕ ꯃꯇꯝ ꯑꯣꯏꯕꯤꯕ
ꯅ ꯈꯪꯕꯅ ꯑꯗ
ꯑꯍ ꯑꯩꯒꯤ ꯏꯅꯥꯎ ꯅꯨꯨꯄꯥꯒ ꯑꯣꯏꯔꯗꯤ ꯑꯗꯨꯗ ꯑꯩꯅ ꯐꯨꯒꯗꯕꯗꯨꯀꯣ
ꯑꯗꯨꯒ ꯋꯥꯔꯤ ꯑꯃꯁꯨ ꯂꯤꯕꯤꯒꯅꯤ
ꯀ
ꯃ ꯑꯩꯈꯣꯏ ꯀꯩꯅꯣ ꯑꯣꯛꯇꯣ ꯊꯧꯕ ꯅꯨꯄꯥꯗꯣ
ꯑꯣ ꯑꯣ ꯈꯔꯦ
ꯏꯃꯥꯟꯅꯕꯗꯣ ꯅꯍꯥꯟ ꯑꯦꯛꯖꯥꯝ ꯊꯤꯟꯕ ꯊꯤꯟꯕꯗꯣ
ꯑꯗꯣ ꯑꯗꯨ ꯅꯨꯃꯤꯠꯇꯣ
ꯎꯝ
ꯍꯣꯏ ꯑꯩ ꯑꯩꯁꯨ ꯃꯅꯤꯡꯗ ꯇꯥꯕꯅꯦ ꯍꯦ ꯃꯅꯤꯡꯗꯔꯥ ꯇꯥꯏꯌꯦꯕꯀꯣ
ꯎꯝ
ꯑꯗꯨꯒ ꯅꯪꯖꯕꯣꯅꯗ ꯅꯪꯁ ꯊꯧꯕ ꯇꯝꯕꯗꯤ ꯅꯠꯇꯦꯀꯣ ꯍꯥꯏꯅ ꯍꯪꯕ ꯍꯥꯏꯕꯗꯣ ꯑꯩꯁꯦ ꯄꯨꯛꯅꯤꯡ ꯅꯨꯡꯁꯤꯈꯣ
ꯑꯁ ꯃꯥꯗꯤ ꯒꯥꯔꯤ ꯊꯧꯔꯤꯗꯅ ꯌꯥꯝ ꯀꯟꯅ ꯀꯟꯅ ꯊꯧꯋꯦ ꯑꯗ
ꯎꯝ
ꯃꯃꯥꯅ ꯍꯥꯏꯕꯅꯦ ꯑꯁ ꯇꯞꯅ ꯇꯞꯅ ꯊꯧꯑꯣꯅꯒ ꯑꯗꯨꯝ ꯍꯥꯏꯕꯅꯦ
ꯀꯤꯖꯩ ꯍꯧꯖꯤꯛ ꯈꯜꯂꯒ ꯑꯩꯅ ꯇꯣꯡꯉꯝꯕꯗꯣ
ꯒꯥꯔꯤ ꯒꯥꯔꯤ ꯃꯆꯥ ꯊꯧꯔꯁꯨꯀꯣ ꯑꯗꯨꯝ ꯑꯁ ꯌꯥꯡꯅ ꯌꯥꯡꯅ ꯊꯧꯕꯅꯦ ꯃꯥꯗꯤ
ꯅꯣꯡꯃ ꯃꯅꯤꯡꯗ ꯑꯩꯈꯣꯏ ꯐꯝꯃꯤꯟꯅꯩꯗꯅ
ꯎꯝ
ꯑꯩꯗꯣ ꯂꯪꯗꯣ ꯑꯩꯒꯤ ꯁꯥꯏꯠꯇ ꯐꯝꯒꯗ꯭ꯔꯥꯅ
ꯑꯩ ꯐꯝꯗ꯭ꯔꯣ
ꯐꯝꯗꯦ ꯅꯪꯒꯤ ꯅꯃꯥꯟꯅꯕꯗꯨ ꯐꯉꯤ ꯁꯥꯎꯅꯤꯡꯕꯁꯦ ꯑꯩꯗꯤ
ꯏꯁ ꯑꯩꯗꯤ ꯀꯅꯥꯅ ꯈꯪꯕꯨꯅꯣꯗ
ꯅꯪꯗꯤ ꯑꯩ ꯂꯩꯔꯨꯒꯤꯅꯦ ꯐꯝꯗꯕꯗꯣ
ꯀꯔꯤꯅꯣ ꯑꯩ ꯄꯣꯇꯣ ꯑꯃ ꯀꯥꯕ ꯍꯧꯕꯗꯣ
ꯎꯝ
ꯑꯗꯨ ꯅꯨꯄꯤꯗꯣ ꯃꯥꯅ ꯀꯥꯞꯕꯅꯤꯀꯣ
ꯃꯥꯅꯦ
ꯀꯔꯤ ꯑꯩ ꯄꯥꯝ ꯑꯩ ꯄꯥꯝꯕ꯭ꯔꯥ ꯈꯪꯗꯦꯅꯦ
ꯑꯦꯁ ꯀꯔꯝꯕꯅꯣ ꯂꯧ ꯍꯥꯏꯁꯦ
ꯅꯠꯇꯦ ꯐꯣꯇꯣ ꯀꯅꯥꯅ ꯀꯥꯕꯅ ꯑꯗꯨꯗꯤ ꯐꯣꯇꯣꯇꯣ ꯑꯗꯨꯗꯤ ꯐꯣꯇꯣ
ꯍꯩꯅꯤꯪꯂꯣꯠꯇꯣ
ꯑꯩꯈꯣꯏ ꯑꯩꯈꯣꯏ ꯂꯩꯀꯥꯏꯗ ꯂꯩꯕꯗꯨ ꯅꯠꯇ꯭ꯔꯣ ꯑꯗꯨꯗꯅꯤ ꯑꯩꯅ ꯍꯥꯏꯔꯤꯁꯦ ꯀꯔꯤꯒꯤ ꯀꯥꯄꯅꯣ ꯍꯥꯏꯕꯅꯤꯗ
ꯈꯪꯗꯦ ꯑꯩꯁꯨ
ꯂꯣꯟꯅ ꯂꯣꯟꯅ ꯄꯥꯝꯕ ꯖꯥꯔꯥ
ꯎꯝ ꯑꯣꯏꯔꯝꯒꯅꯤ ꯄꯥꯝꯕ꯭ꯔꯅꯥꯥꯡꯁꯨ
ꯇꯥꯏ ꯑꯩꯅꯥ ꯒꯤ
ꯑꯥ ꯑꯥ ꯑꯥ ꯑꯃꯐꯥꯑꯣ ꯄꯥꯟꯗ꯭ꯔ
ꯂꯝꯗꯦꯗꯥ
ꯆꯥꯝꯃ ꯃꯅꯨꯡꯗ ꯑꯃ ꯆꯥꯝꯃ ꯃꯅꯨꯡꯗ ꯑꯃ ꯐꯥꯎ ꯄꯥꯝꯗ꯭ꯔꯣ
ꯄꯥꯝꯗꯦ ꯄꯥꯝꯗꯦ
ꯄꯥꯝꯃꯗꯤ ꯄꯥꯟꯗꯦ ꯍꯦ
ꯏꯁ ꯍꯦ ꯍꯦ ꯍꯦꯛ ꯑꯦ ꯑꯩꯗꯤ ꯆꯥꯝꯃ ꯃꯅꯨꯡꯗ ꯀꯌꯥ ꯁꯦꯡꯕ ꯍꯥꯏꯅꯁꯤꯀꯣ ꯑꯩ ꯁꯥꯎꯔꯔꯣꯏ
ꯆꯥꯝꯃ ꯃꯅꯨꯡꯗ
ꯎꯝ
ꯑꯁ ꯍꯥꯏꯕ ꯍꯩꯇꯦꯅꯦ
ꯀꯌꯥ ꯑꯩ ꯍꯥꯏꯔꯛꯀꯦ ꯌꯥꯡꯈꯩ ꯅꯤꯐꯨ
ꯍꯨꯝꯐꯨ ꯇꯔꯥ ꯃꯊꯪꯗꯣ
ꯅꯤꯐꯨ ꯍꯨꯝꯐꯨ ꯍꯨꯝꯐꯨꯇꯔꯥ ꯃꯔꯤꯐꯨ ꯃꯔꯤꯐꯨꯇꯔꯥ
ꯐꯨ
ꯑꯥ ꯑꯥ ꯌꯥꯏꯅꯦ ꯑꯗꯨꯗꯤ
ꯍꯨꯝ ꯍꯨꯝ
ꯀꯟꯗꯨꯗꯤꯒ ꯂꯥꯏ ꯆꯈ꯭ꯔ꯭ꯔꯣ
ꯀꯨꯟꯗꯨꯗꯤ ꯀꯩꯗꯧꯉꯩꯅꯣ ꯅꯪꯅ ꯁꯥꯎꯕꯗꯣ
ꯑ
ꯋꯥꯍꯟꯕꯗꯨꯣ ꯑꯩꯕꯨ ꯋꯥꯍꯟꯕꯗꯣ ꯑꯗꯨꯗ ꯀꯨꯟ ꯆꯠꯈ꯭ꯔꯦ
ꯑꯂ ꯍꯃꯨꯛ ꯍꯖꯤꯜꯂꯛꯄ ꯌꯥꯏꯅ
ꯑꯁ ꯃꯇꯝ ꯂꯧꯕꯅꯦꯍꯦ
ꯑ ꯑꯗꯤ ꯅꯪꯤꯗꯤꯂ ꯏꯇꯦ
ꯐꯥꯒꯤ ꯂꯩꯇꯦ
ꯑꯗꯨꯗꯤ ꯅꯪꯒꯤꯗꯤ ꯆꯥꯝꯃ ꯃꯅꯨꯡꯗ ꯇꯔꯥ ꯐꯥꯎ ꯁꯨꯗ꯭ꯔꯤ ꯑꯗꯨꯗꯤ ꯅꯨꯝꯝꯕꯗꯣ ꯄꯨꯂꯞ ꯄꯥꯔꯅꯤ
ꯅꯪꯗꯤ ꯑꯃꯨꯛ ꯍꯧꯔꯦꯗꯣ
ꯁꯤ ꯊꯛꯄꯅꯦ ꯍꯥꯏꯒꯦ ꯇꯧꯏꯦ ꯑ ꯈꯅꯥꯎ ꯀꯩꯅꯣ ꯇꯧꯒꯦ ꯇꯧꯔꯦꯅ
ꯑꯩ ꯀꯩꯅꯣ ꯋꯥꯔꯤ ꯂꯤꯕꯤꯒꯦ ꯇꯧꯔꯒ ꯃꯥꯅ ꯋꯥꯔꯤ ꯑꯩ ꯃꯣꯜꯂꯒ ꯂꯤꯈꯤꯕ ꯋꯥꯅꯤꯅꯦ ꯅꯪꯀꯣ
ꯑꯩꯗꯣ ꯍꯥꯟꯅꯒꯤꯗꯣ ꯅꯤꯡꯁꯤꯡꯂꯛꯄ ꯑꯗꯨꯒꯤ ꯍꯥꯏ
ꯑꯁ ꯍꯧꯖꯤꯛꯇꯤꯗꯤ ꯅꯤꯡꯗ꯭ꯔꯦꯗ
ꯍꯥꯏꯔꯣꯅꯦ ꯍꯥꯏꯔꯣꯅꯦ ꯑꯩ ꯌꯦꯠꯂꯔꯣꯏꯒꯦ
ꯀꯩꯅꯣ ꯇꯧꯔꯒ ꯂꯤꯒꯦ ꯇꯧꯔꯒ ꯃꯥꯅ ꯑꯗꯨ ꯅꯨꯄꯥꯗꯣ ꯒꯥꯔꯤ ꯊꯧꯕꯗꯣ ꯌꯥꯝ ꯀꯥꯟꯅ ꯊꯧꯕꯗꯕ ꯀꯔꯤꯅꯣ ꯈꯪꯗꯦ
ꯍꯥꯏꯔꯣ ꯍꯥꯏꯔꯣ ꯑꯩ ꯈꯗꯥꯎ ꯌꯥꯗ꯭ꯔꯦ
ꯀꯩꯅꯣ ꯇꯧꯕ ꯑꯩꯈꯣꯏ ꯑꯉꯥꯡ ꯑꯣꯏꯔꯤꯉꯩꯗꯅꯦꯗ ꯍꯥꯏꯗꯤ ꯌꯦꯟ ꯁꯨꯨ ꯀꯩꯅꯣ ꯇꯧꯋꯦꯗꯅ ꯅꯥꯔꯒ ꯁꯤ ꯊꯤꯕ ꯃꯇꯝꯗꯣ ꯌꯨꯝ ꯌꯨꯝꯗ ꯂ ꯑꯣꯏꯣꯏꯕ ꯌꯦꯟꯗꯣ ꯅꯣꯡ ꯅꯣꯡꯃ ꯑꯩꯈꯣꯏ ꯎ ꯂꯐꯣꯏꯁꯦ ꯑꯩꯈꯣꯏꯗꯤ ꯍꯧꯖꯤꯛꯄꯨꯗꯤ ꯑꯗꯨꯝ ꯀꯟꯅꯣ ꯇꯧꯋꯦꯗꯅ ꯑꯩꯈꯣꯏ ꯃꯈꯥꯗ ꯑꯗꯨꯨꯝꯕꯨꯗꯤꯡꯁꯠ ꯂꯩꯕꯒꯤ ꯂꯨꯐꯣꯏꯒꯨꯝꯕ ꯍꯣꯟꯕꯁꯨ ꯑꯗꯨꯝ ꯇꯧꯗ꯭ꯔꯔꯤ ꯌꯥꯝꯅꯨꯡꯉꯥꯏꯈ꯭ꯔꯔꯤ ꯍꯥꯏꯁꯨꯕꯨꯗꯤ ꯅꯍꯥꯟꯗꯤ ꯑꯥ ꯁꯔꯣꯛ ꯂꯩꯗꯅ ꯑ ꯊꯤꯡꯁꯦ ꯂꯩꯕꯗꯣ ꯑꯥ ꯁꯔꯣꯛꯗ ꯅꯍꯥꯟꯗꯤ ꯊꯣꯡꯁꯨ ꯁꯥꯗ꯭ꯔꯤꯉꯩ ꯃꯄ ꯀꯩꯅꯣꯗꯅꯤ ꯅꯍꯥꯟꯉꯥꯡ ꯑꯣꯏ
ꯑꯗꯨ ꯃꯇꯝꯗꯤ ꯈꯣꯡꯅ ꯆꯠꯄ꯭ꯔꯥ
ꯐꯣꯟ ꯑꯗꯨꯝ ꯑꯣꯏ
ꯍ ꯌꯥꯝ ꯌꯥꯝ ꯌꯥꯝ ꯋꯥꯔꯝꯒꯅꯤ ꯀꯣ ꯑꯗꯨ
ꯎꯝ ꯑꯗꯨꯝ ꯄꯨꯒ ꯇꯧꯕꯅꯦ ꯑꯗꯨꯝ
ꯑꯗꯨꯗꯀꯣ ꯑꯩ ꯍꯥꯏꯒꯦꯕ ꯄꯣꯠ ꯆꯩꯩ ꯑꯃ ꯑꯦꯛꯖꯥꯝ ꯑꯗꯨꯝ ꯈꯨꯗꯝ ꯑꯣꯏꯅ ꯍꯥꯏꯔꯕꯗ ꯑꯩꯈꯣꯏꯅ ꯎꯄꯨꯅ ꯄꯥꯝ ꯄꯥꯝꯃꯦ ꯍꯥꯏꯁꯦꯕꯀꯣ ꯑꯗꯨꯗꯤ ꯀꯃꯥꯏꯅ ꯄꯨꯔꯛꯀꯅꯤ
ꯑꯁ ꯑꯗꯨꯒꯤ ꯂꯩꯥꯏꯅꯔꯤꯗ ꯈꯨꯟꯗ ꯑꯗꯨꯝ ꯁꯦꯝꯕ ꯈꯣꯠꯄ
ꯎꯝ ꯍꯗꯤ
ꯑꯥꯗꯒꯤ ꯄꯨꯔꯛꯎꯁꯨꯀꯣ ꯅꯤꯡꯪꯊꯝꯊꯥꯒꯨꯝꯕꯗꯗꯤ ꯑꯗꯨꯝ ꯇꯨꯔꯦꯟꯗ ꯆꯠꯂꯦ ꯇꯨꯔꯦꯟꯗ ꯑꯣꯛꯇꯣꯁꯨ ꯑꯗꯨꯝ ꯆꯠꯄꯅꯦ ꯅꯤꯡꯪꯊꯝꯊꯥ ꯑ ꯏꯁꯤꯡ ꯂꯩ ꯌꯥꯝꯗꯦꯗꯅ ꯑꯗꯨ ꯏꯁꯤꯡ ꯌꯥꯝꯕ ꯃꯇꯝꯗꯒꯨꯝꯕ ꯄꯣꯠ ꯑꯔꯨꯝꯕꯒꯨꯝꯕ
ꯎꯝ
ꯑꯣ ꯑꯥ ꯃꯈꯥ ꯂꯣꯝꯒꯤ ꯀꯩꯅꯣꯗ ꯆꯠꯄ ꯎꯝ ꯀꯩꯊꯦꯜ ꯂꯩꯕꯗꯣ
ꯁ ꯑꯩꯒꯤ ꯈꯅꯥꯎꯗꯣꯀꯣ ꯌꯥꯗ꯭ꯔꯤꯅꯦ
ꯀꯔꯤꯔꯥ ꯑ ꯂꯝꯕꯒꯤ ꯀꯣꯏꯔꯒ ꯑꯗꯨꯝ ꯆꯠꯈ꯭ꯔꯔꯤ ꯑꯩ ꯑꯆꯧꯕꯁꯤꯡꯁꯨ ꯑꯗꯨꯝ ꯑ ꯇꯧꯕ
ꯍꯧꯖꯤꯛꯇꯤ ꯀꯩꯅꯣ ꯊꯣꯡ ꯑꯆꯧꯕꯗꯣ ꯁꯥꯕꯒꯤ ꯌꯥꯝ ꯅꯨꯡꯉꯥꯏꯈ꯭ꯔꯦ
ꯎꯝ ꯌꯥꯝ ꯅꯨꯡꯉꯥꯏꯈ꯭ꯔꯦ
ꯑ ꯑꯗꯨꯗꯤ ꯆꯠꯊꯣꯛꯂꯁꯨ ꯅꯨꯡꯉꯥꯏꯔꯑꯦ
ꯑꯇꯣꯞꯄ ꯄꯥꯠ ꯀꯩꯅꯣ ꯃꯈꯥꯂꯣꯝꯒꯤ ꯄꯥꯠꯇꯣ ꯑꯩꯈꯣꯏ ꯈꯨꯟꯒꯤ
ꯑ ꯎꯝ
ꯑꯗꯨꯁꯨ ꯊꯣꯡ ꯁꯥꯕ ꯈꯣꯠꯄꯁꯦ ꯍꯒꯨꯔꯥꯅꯤꯅꯤꯗꯦꯍꯥꯏ ꯃ ꯊꯝꯊꯥꯒꯨꯝꯗ ꯇꯧꯗꯧ ꯃꯥꯜꯂꯦ ꯍꯥꯏꯗꯤ ꯑꯣꯗꯔꯗꯤ ꯊꯑ ꯀ ꯇ ꯑꯣꯔꯗꯔꯗꯤ ꯊꯣꯛꯈ꯭ꯔꯦꯕꯕꯥꯥ ꯊꯕꯒꯤ ꯑꯣꯗꯔꯗꯨꯣ
ꯎꯝ
ꯇꯧꯔꯤ ꯑꯗꯨꯒ ꯀꯅꯥ ꯂꯣꯝꯗꯁꯨ ꯇꯧꯔꯅꯤ ꯍꯥꯏꯕꯅꯤ ꯃꯊꯛꯂꯣꯝ ꯑꯃ ꯂꯩꯗꯅ
ꯑꯍꯨꯝꯔ ꯃꯔꯤꯔ ꯑꯅꯤꯔ ꯑꯃꯔꯥ
ꯀꯩꯅꯣꯗꯣ ꯃꯉꯥ
ꯑꯣ ꯑꯣ ꯃꯉꯥꯗꯣꯀꯣ ꯑꯩꯈ꯭ꯋꯥꯏ ꯑꯍꯧ ꯑꯍꯧꯕꯗ ꯂꯩꯕꯗꯣꯀꯣ
ꯊꯣꯡ ꯁꯥꯕꯒꯤ ꯊꯕꯛ ꯆꯠꯂꯗꯅ ꯑꯗꯨ ꯂꯣꯝꯗ ꯑꯗꯨ ꯂꯣꯝꯗ
ꯑꯗꯨ ꯊꯣꯡ ꯁꯥꯕꯒꯤꯅꯦ ꯀꯗꯣ ꯆꯠꯄꯗꯣ
ꯑ ꯑꯗꯨꯒꯤꯗꯤ ꯀꯛꯈ꯭ꯔꯦꯗ ꯅꯣꯏ ꯀꯛꯈ꯭ꯔꯦ ꯊꯕꯛꯇꯣ ꯀꯛꯈ꯭ꯔꯦ ꯐꯖꯅ ꯁꯥꯔꯕꯒꯤ ꯑꯣꯏꯔꯝꯒꯅꯤ ꯀꯗꯥꯏꯗꯒꯤ ꯌꯥꯕꯅꯗꯣ ꯃꯣꯏ ꯁꯛ ꯆꯥꯎꯕ ꯊꯕꯛꯇꯨꯕꯨ ꯁꯃꯦꯟꯒꯨꯝꯕ ꯊꯤꯀꯥꯗꯔꯁꯨ ꯑꯁ ꯌꯥꯝ ꯂꯤꯛꯄ꯭ꯔꯥ ꯄꯩꯁꯥ ꯌꯥꯝ ꯋꯥꯕ꯭ꯔꯥ ꯈꯪꯗꯦ ꯌꯥꯝꯝꯊ ꯆꯥꯎꯕ ꯊꯕꯛꯇꯨꯕꯨ ꯄꯩꯁꯥ ꯑꯝꯇ ꯊꯥꯗꯗꯦ ꯊꯥꯗꯕ ꯍꯥꯏꯕꯨ ꯁꯃꯦꯟ ꯦꯛ ꯃꯔꯤ ꯃꯉꯥ ꯂꯩꯕꯒꯨꯝꯕ ꯍꯥꯏꯗꯤ ꯒꯥꯔꯤ ꯒꯥꯔꯤ ꯄꯨꯔꯒꯠ ꯊꯝꯒꯗꯕꯅꯦꯕ ꯑꯁꯤꯒꯨꯝꯕ ꯊꯣꯡ ꯁꯥꯕ ꯈꯣꯠꯄ ꯁꯤꯗꯤ ꯊꯤ ꯃꯦꯟ ꯗꯣ ꯕꯦꯛ